ꯑꯝ ꯀꯩꯗꯧꯔꯤꯒꯦ
ꯎꯝ ꯉꯥꯏꯈꯣꯀꯣ ꯑꯃꯥꯔꯛ ꯍꯥꯜꯂꯣ ꯑꯦ ꯀꯔꯤꯅꯣ ꯅꯪꯒꯤ ꯃꯤꯡꯁꯤ ꯆꯦꯟꯖ ꯇꯧꯕꯔꯅꯤ
ꯆꯦꯟꯖ ꯇꯧꯕ꯭ꯔꯥ
ꯍꯧꯖꯤꯛꯃꯛ ꯑꯃ ꯊꯣꯛꯏ ꯑꯗꯨꯒ ꯍꯧꯖꯤꯛꯃꯛ ꯑꯃ ꯇꯣꯉꯥꯟꯅ ꯇꯧ ꯈꯪꯗ꯭ꯔꯦ
ꯀꯩꯅꯣ ꯇꯧꯕꯅꯦ ꯎꯝ ꯀꯩꯕ ꯑꯩꯒꯤ ꯑꯩꯒꯤ ꯅꯝꯕꯔ ꯅꯠ ꯇꯦꯁꯤ
ꯉꯥꯏꯈꯣꯀꯣ ꯃꯄꯥꯟ ꯊꯣꯛꯀꯦ ꯇꯥꯕ꯭ꯔꯥ ꯍꯜꯂꯣ ꯍꯜꯂꯣ